ꯑ
ꯑ ꯇ ꯍ ꯇꯥꯏꯌꯦ
ꯑ ꯑꯣ ꯑꯩꯗꯤ ꯅꯪ ꯀꯣ ꯄꯦꯛ ꯇꯧꯔꯣꯏꯔ ꯅ ꯑꯁ ꯈꯜꯂꯨꯕꯗ ꯋꯥꯔꯕꯅꯦ
ꯄꯗꯤ ꯂꯥꯛꯑꯦ ꯑꯗꯨꯒ ꯑꯩꯒꯤꯗꯤ ꯆꯠꯇꯦ ꯑꯩꯒꯤ ꯣ ꯑꯗꯨꯒꯤ ꯅꯝꯕꯗꯣ ꯀꯔꯥ ꯈꯪꯗꯦ ꯑꯁ ꯑꯍꯗꯤ ꯌꯥꯗꯅꯤ ꯆꯠ
ꯑꯣ ꯑꯗꯨ ꯉꯁꯤ ꯂꯣꯏꯅ ꯃꯥꯒꯤ ꯑꯣꯏꯔꯝꯒꯅꯤ ꯒ꯭ꯔꯨꯞꯇ ꯑꯗꯨꯝ ꯊꯥꯕ ꯎꯑꯦ ꯑꯩꯒꯤꯖꯨꯈꯣ ꯆꯠꯇꯕꯅꯦꯕ ꯇꯥꯏꯀꯣ ꯇꯥꯏ ꯀꯣ ꯑꯁ ꯅꯪꯅꯁꯤꯗꯤꯕ ꯇꯥꯕ꯭ꯔꯣ
ꯇꯥꯕ꯭ꯔꯣ
ꯇꯔꯌꯦ
ꯑꯥ ꯑꯗꯨꯃꯥꯏꯅ ꯑꯣꯏꯕ ꯃꯥꯜꯂꯦ ꯒ꯭ꯔꯨꯞꯇꯁꯨ ꯍꯥꯔꯎꯑꯦ ꯃꯤ ꯑꯇꯣꯞꯄꯁꯨ ꯊꯥꯒꯠꯅꯕꯗꯣ
ꯑ ꯎꯝ ꯎꯝ ꯑꯩꯈꯣꯏꯒꯤ ꯉꯛꯇ ꯅꯠꯇꯕ ꯃꯥꯜꯂꯤ ꯉꯁꯤꯗꯤ ꯀꯔꯤ ꯀꯔꯤ ꯇꯧꯔꯒ ꯂꯩꯕ꯭ꯔꯣ
ꯉꯁꯤ ꯂꯧ ꯆꯠꯁꯤꯔꯥꯅ ꯇꯧꯔꯝꯕ ꯑꯗꯨ ꯆꯠꯇ꯭ꯔꯦ ꯑꯗꯣ ꯐꯤ ꯁꯨꯔꯒ ꯎꯝ ꯅ ꯀꯩꯅꯣꯇꯣ ꯅꯨꯄꯥꯗꯨ ꯃꯥ ꯊꯕꯛ ꯍꯥꯟꯅ ꯆꯠꯄ ꯑꯌꯨꯛꯇ
ꯑꯣ
ꯄꯨꯡ ꯑꯍꯨꯝ ꯑꯗꯨꯋꯥꯏꯗ ꯆꯠꯂꯦ ꯑꯗꯨꯒꯤ ꯑ ꯉꯟꯅ ꯍꯧꯒꯠꯄꯒꯤ ꯑꯃꯨꯛꯀ ꯍꯜꯂꯛꯑꯒ ꯇꯨꯝꯅꯤꯡꯉꯦꯅ ꯇꯨꯝꯈ꯭ꯔꯕ ꯑꯗꯨꯒꯤ ꯄꯨꯡ ꯑꯃ ꯍꯧꯒꯠꯄꯗꯣ ꯄꯨꯡ ꯑꯃ ꯃꯈꯥꯏ ꯍꯦꯟꯅ ꯄꯨꯡ ꯑꯅꯤ ꯇꯥꯀꯗꯧꯔꯦ ꯍꯧꯖꯤꯛ ꯀꯨꯏꯗ꯭ꯔꯤ ꯃꯥ ꯍꯧꯒꯠꯄ ꯑꯗꯨꯒꯤ ꯆꯠꯇꯔꯦ ꯑꯗꯨꯝ
ꯎꯝ ꯐꯖꯅ ꯇꯨꯝꯈ꯭ꯔ ꯃꯥꯜꯂꯦ ꯋꯥꯃꯟꯕꯒꯤ
ꯍꯣꯏ
ꯌꯥꯝ ꯋꯥꯕ ꯑꯣꯏꯔꯝꯂꯦ ꯅꯪꯒꯤꯁꯦ
ꯎꯝ ꯉꯔꯥꯡ ꯄꯨꯟꯕꯗ ꯌꯣꯟꯕ ꯆꯠꯄ ꯑꯃ
ꯑꯣ ꯅꯨꯡꯁꯤꯌꯦꯗ ꯅꯪ ꯅ ꯆꯠꯀꯗꯕꯅꯤꯅꯦ
ꯍꯣꯏ ꯑꯗꯣ ꯒꯥꯔꯤ ꯊꯕꯥ ꯍꯩꯇꯕꯒꯤ ꯃꯥ ꯒꯥꯔꯤ ꯊꯧꯕꯥꯜ ꯍꯥꯏꯕꯅꯤꯅ ꯑꯗꯨꯝ ꯆꯈ꯭ꯔꯦ ꯃꯥꯅ
ꯑꯗꯨ ꯀꯌꯥꯗꯤ ꯂꯥꯛꯄ꯭ꯔꯥ
ꯍꯥꯥ
ꯀꯌꯥꯒꯨꯝꯕ ꯂꯥꯛꯄ꯭ꯔꯣ ꯉꯔꯥꯡꯒꯤ
ꯎꯝ ꯈꯪꯗ꯭ꯔꯤ ꯄ ꯄꯨꯔꯥ ꯀꯃꯤꯒꯣꯟ ꯃꯊꯟ ꯑꯃꯒꯀ ꯑꯃ ꯑꯣꯏꯅ ꯌꯣꯜꯂꯒ ꯑꯃꯨꯛꯀ ꯄꯩꯁꯥ ꯄꯤꯔꯛꯀꯅꯤꯅ ꯍꯥꯏꯌꯦ
ꯑꯗꯨꯗꯤ ꯐꯥꯏꯗꯅꯤ ꯍꯁꯕꯦꯟꯅ ꯆꯠꯆꯗꯕꯅꯦ ꯑꯗꯨꯒꯨꯝꯕ ꯊꯕꯛꯇꯤ ꯑꯩꯗꯤ ꯃꯥꯅ ꯆꯠꯂꯒ ꯃꯥꯅ ꯌꯣꯟꯕ ꯄꯨꯔ ꯍꯥꯏꯕ
ꯑ ꯃꯥꯅꯗꯔ ꯌꯣꯟꯟꯒꯦ ꯑꯩꯅꯗꯤ ꯑꯣ ꯃꯥꯅ ꯗꯥꯏꯔꯦꯛ ꯌꯣꯟꯒꯦꯅꯗꯤ ꯆꯞꯄꯅꯦ ꯑꯗꯣ ꯉꯁꯤꯁꯦ ꯃꯌꯥꯝ ꯄꯨꯊꯣꯛꯑꯦ ꯍꯥꯏꯌꯦꯦ ꯑꯗꯨꯒꯤ ꯂꯧꯥꯎꯅꯤꯡ ꯀꯩꯅꯣ ꯇꯧꯕꯒꯤ ꯃꯤ ꯑꯃꯗ ꯊꯝꯂꯝꯝꯃꯦ ꯃꯥꯅ ꯃꯤ ꯑꯃꯗ ꯌꯣꯟꯅꯤꯡꯉꯥꯏ ꯑꯗꯣ ꯈꯪꯗꯦ ꯍꯣꯔꯦꯟ ꯒꯥꯔꯤ ꯍꯜꯂꯛꯇ꯭ꯔꯤ ꯃꯣꯏꯅ ꯃꯣꯏꯗ ꯀꯔꯤ ꯍꯔꯥ ꯃꯣꯏ ꯒꯥꯔꯤ ꯍꯜꯂꯛꯄ ꯀꯥꯟꯗ ꯈꯪꯒꯅꯤ ꯀꯌꯥ ꯊꯣꯛꯄꯅꯣ ꯈꯪꯗꯦ ꯌꯥꯝ ꯁꯤꯗ
ꯆ ꯇꯨ ꯍꯟꯗ꯭ꯔꯦꯠ ꯈꯛꯇꯅꯦ ꯃꯄꯨꯟ
ꯑꯗꯨ ꯑꯃꯗ ꯇꯦꯟ ꯇꯦꯟꯔꯥ ꯇ꯭ꯋꯦꯟꯇꯤ ꯇ꯭ꯔꯤꯔꯥ
ꯎꯝ ꯃ ꯄꯨꯟꯆꯥ ꯃꯥ ꯇ ꯀꯣ
ꯎꯝ
ꯃꯄꯨꯟꯗꯣ ꯆꯥꯎꯋꯦ ꯑꯥꯗ ꯅꯣꯏ ꯃꯐꯝꯗ ꯌꯣꯜꯂꯗꯤꯀꯣ ꯑꯗꯨꯝ ꯇꯔꯥꯒꯨꯝꯕꯒꯤ ꯌꯣꯟꯒꯅꯤ ꯃꯄꯨꯟ ꯑꯃꯗ ꯑꯗꯨꯕꯨ ꯑꯁꯤꯗꯗꯤ ꯀꯩꯅꯣꯗ ꯄꯤꯕꯅꯤꯅ ꯃꯄꯨꯟ ꯑꯃꯗ ꯂꯨꯄꯥ ꯑꯍꯨꯝ ꯆꯤꯡꯉꯦ ꯑꯗꯨꯃꯥꯏꯅ ꯗꯤ ꯌꯣꯟꯕ ꯑꯗꯨꯐꯥꯎ ꯄꯤꯗꯕ ꯃꯥꯜꯂꯦ ꯑꯗꯨꯒꯤ ꯂꯨꯄꯥ ꯑꯅꯤ ꯇꯪꯈꯥꯏ ꯂꯨꯄꯥ ꯑꯅꯤ ꯈ ꯑꯣꯏ ꯈꯇ ꯑꯣꯏꯒꯅꯤ ꯐꯪꯕ
ꯑ ꯑꯁ ꯌꯥꯗꯦꯍꯦ ꯑꯗꯨꯒꯨꯝꯕꯅꯦ ꯑꯩꯈꯣꯏ ꯑꯁꯤꯗꯗꯤ ꯑꯗꯨꯒꯨꯝꯕ ꯐꯪꯗ꯭ꯔꯦ ꯑꯦ ꯃꯆꯥ ꯃꯆꯥ ꯑꯣꯏꯔꯁꯨ ꯇ꯭ꯋꯦꯟꯇꯤꯗ ꯏꯁꯇꯥꯔꯇꯤꯡꯅꯦ ꯇꯔꯥꯒꯤꯁꯨ ꯂꯩꯇꯦꯍꯦ ꯇꯃꯦꯡꯂꯣꯡꯗ ꯅꯪ ꯑꯦꯟꯁꯥꯡ ꯎꯝ
ꯇ꯭ꯋꯦꯟꯇꯤꯒꯨꯝꯕ ꯑꯣꯏꯈ꯭ꯔꯦ ꯑꯩꯈꯣꯏ ꯄꯟ ꯑꯇ ꯆꯥꯎꯋꯦ ꯑꯩꯈꯣꯏꯗꯣ ꯑꯗꯨꯁꯨ ꯌꯥꯝ ꯄꯨꯊꯣꯛꯑꯦ ꯑꯁꯤꯗꯤ ꯗꯥꯎ ꯂꯩꯌꯦꯦ ꯅꯨꯃꯤꯠ ꯅꯨꯃꯤꯠꯀꯤꯀꯣ
ꯎꯝ
ꯑꯃꯨꯛꯀ ꯍꯣꯡꯕ ꯍꯌꯦꯡꯁꯦ ꯃꯤ ꯀꯅꯥꯝ ꯄꯨꯊꯣꯛꯇ꯭ꯔꯦ ꯍꯥꯏꯔꯗꯤ ꯑꯃꯨꯛꯀ ꯇꯥꯡ ꯑꯗꯨꯃꯥꯏꯅ ꯇꯧꯕ ꯑꯩꯈꯣꯏꯔꯣꯝꯗꯗꯤ ꯀꯔꯤ ꯍꯥꯏꯦ ꯆꯔ ꯎꯝ ꯀꯩꯅꯣꯗ ꯄꯤꯕꯅꯤꯅ
ꯃꯤꯅ ꯂꯧꯅꯤꯡꯗ꯭ꯔꯕꯅꯤꯅ ꯍꯣꯡ ꯍꯣꯡ ꯍꯣꯡ ꯌꯣꯜꯂꯛꯄꯗꯣ ꯃꯌꯥꯝ ꯄꯨꯔꯛꯑꯗꯤ ꯑꯗꯨꯒꯤ ꯃꯤ ꯑꯃꯅꯦ ꯃꯌꯥꯝ ꯌꯥꯝꯌꯥꯝ ꯄꯨꯕꯅꯦ
ꯑ ꯑꯗꯨꯗꯤ ꯌꯣꯟꯕ ꯃꯤꯁꯤꯡꯗꯤ ꯃꯉꯥꯒꯨꯝꯕꯗꯤ ꯌꯣꯟꯒꯅꯤꯀꯣ ꯅꯣꯏꯅ ꯇꯨꯒꯨꯝꯕꯗ ꯄꯤꯔꯗꯤꯀꯣ
ꯎꯝ ꯃꯣꯏꯅ ꯃꯉꯥꯒꯨꯝꯕꯗ ꯌꯣꯜꯂꯗꯤ ꯑꯥꯗ ꯅꯪ ꯍꯧꯖꯤꯛ ꯂꯩꯕ ꯃꯐꯝ ꯑꯗꯨꯗꯅ ꯇꯔꯥꯒꯨꯝꯕ ꯑꯃꯒ ꯌꯣꯟꯕ ꯅꯠꯇ꯭ꯔ ꯑꯗꯨꯅ ꯃꯣꯏꯅ ꯄꯤꯛꯍꯟꯕ ꯁꯦꯝꯗꯣꯛꯄ ꯑꯗꯨꯃꯥꯏꯅ ꯁꯦꯝꯃꯒꯀꯣ ꯑꯗꯨꯃꯥꯏꯅ ꯃꯊꯪ ꯃꯊꯪ ꯃꯊꯪ ꯆꯥꯔꯛꯄꯒꯤ ꯑꯥꯗ ꯇꯥꯡꯕꯅꯦꯕ ꯑꯩꯈꯣꯏ ꯏꯗ
ꯑꯩꯈꯣꯏ ꯆꯤꯡꯗꯀꯣ ꯆꯤꯡꯗ ꯎꯝ ꯊꯥꯔꯒ ꯑꯗꯨꯝ ꯌꯥꯝ ꯌꯥꯝ ꯊꯣꯛꯄ ꯄꯣꯠꯅꯦꯕ ꯑꯗꯨ ꯑ ꯁꯥ ꯃꯔꯣꯏꯒꯨꯝꯕꯗꯣ ꯅꯪꯒꯤꯗꯣ ꯅꯪꯒꯤ ꯅꯠꯇꯕ ꯑꯩ ꯑꯗꯨ ꯁꯥꯃꯔꯣꯏꯗꯣ ꯅꯪ ꯈꯪꯉꯤꯅ ꯑ ꯑ ꯑꯩꯈꯣꯏꯔꯣꯝꯗꯗꯤ ꯇꯔꯥꯒꯤ ꯂꯩꯇꯕ ꯑꯁꯤꯗꯗꯤ ꯇꯔꯥꯒꯤ ꯂꯩꯌꯦ ꯑꯁꯤ ꯑꯩꯅ ꯍꯧꯖꯤꯛ ꯂꯩꯐꯝꯗꯗꯤꯀꯣ ꯇꯔꯥꯒꯤꯁꯨ ꯑꯩꯈꯣꯏꯒꯤ ꯀꯨꯟꯒꯤꯒ ꯃꯥꯟꯅꯕꯅꯦꯕ ꯑꯗꯨ ꯑꯩꯈꯣꯏꯒꯤ ꯌꯨꯝꯗꯗꯤ ꯏꯟꯁꯥꯡ ꯇꯥꯡꯕꯅ ꯇꯥꯡꯕꯅꯀꯣ
ꯍꯣꯏ ꯅꯨꯡꯉꯥꯏꯇ ꯀꯣ ꯑꯗꯨꯨꯗꯤ
ꯑ ꯑꯗꯨ ꯑꯩꯈꯣꯏꯅ ꯆꯠꯂꯦ ꯆꯠꯂꯒ ꯎꯝ ꯏꯟꯁꯥꯡ ꯂꯥꯎꯧꯕꯒꯨꯝꯕ ꯆꯠꯄꯗꯣ ꯀꯣ ꯋꯥꯟ ꯊꯥꯎꯖꯟꯄꯗꯤ ꯆꯈꯅꯤ
ꯑꯦ ꯍꯣꯏ ꯑꯣꯏꯕꯅꯤꯍ ꯑꯗꯨꯒꯤ ꯏꯕꯥꯅꯤꯁꯨꯝ ꯑꯗꯨꯃꯥꯏꯅ ꯑꯗꯨꯝ ꯂꯩꯔꯒ ꯆꯥꯔꯗꯤ ꯑꯣꯏꯔꯔꯣꯏ ꯍꯥꯏꯅ ꯃꯥꯒꯤ ꯀꯩꯅꯣꯁꯨ ꯇꯔꯦꯠ ꯈꯛꯇꯅꯤꯕ ꯑꯩꯈꯣꯏꯗꯤ ꯌꯥꯝꯗꯕ ꯃꯤ ꯌꯥꯝꯗ ꯑꯩꯒꯤ ꯊꯥꯗ ꯂꯥꯛꯄꯗꯣ ꯑꯗꯨꯒꯤ ꯑꯗꯨ ꯇꯃꯔꯣ ꯄꯥꯕ ꯑ ꯀꯔꯤ ꯀꯔꯤ ꯄꯤꯈ꯭ꯔꯗꯤ ꯂꯩꯇꯦ ꯍꯥꯏꯅ ꯏꯕꯥꯅꯤꯁꯨ ꯏꯟꯁꯥꯡ ꯅꯥꯄꯤ ꯊꯥꯁꯦ ꯍꯥꯏꯅ ꯂꯧ ꯃꯆꯥ ꯇꯧ
ꯎꯝ
ꯑꯗꯨꯒ
ꯆ ꯑꯗꯨ ꯀꯔꯤ ꯀꯔꯤ ꯊꯥꯕ꯭ꯔꯣ
ꯎꯝ ꯐꯗꯤꯒꯣꯝ ꯑꯅꯝꯕꯅ ꯊꯥꯏꯌꯦ ꯃꯦꯁ ꯈꯔ ꯊꯥꯏꯌꯦ ꯑꯗꯨꯒ ꯀꯣꯕꯤ ꯊꯥꯅꯤꯡꯉꯩ ꯆꯥꯔꯥ ꯁꯦꯝꯃꯦ ꯀꯣꯕꯤ ꯕꯤ ꯊꯥꯅꯤꯡꯉꯥꯏ ꯑꯩ ꯉꯁꯤ ꯁꯤꯁꯦ ꯁꯦꯝꯕ ꯆꯠꯁꯦ ꯍꯥꯏꯔꯒ ꯁꯦꯝꯗ꯭ꯔꯦ ꯍꯌꯦꯡ ꯆꯠꯄ ꯇꯥꯔꯦ ꯀꯣꯕꯤ ꯊꯥꯅꯤꯡꯉꯥꯏ
ꯎꯝ
ꯃꯥꯔꯁꯇꯒꯤ ꯂ ꯊꯤꯔꯒ ꯁꯦꯝꯕ ꯍꯧꯕꯒꯤ ꯀ꯭ꯋꯥꯏꯕꯥꯅꯤꯁꯨ ꯀꯨꯏꯗ꯭ꯔꯤꯕꯒꯤ ꯂꯧ ꯐꯖꯅ ꯁꯦꯝꯗꯔꯤ ꯎꯝ
ꯏꯟꯁꯥꯡꯊꯣꯛ ꯇ ꯄꯤꯛꯂꯤꯌꯦ ꯃꯥꯔꯆꯇ ꯂꯥꯛꯄꯗꯣ ꯑꯦꯄ꯭ꯔꯤꯜꯗꯒꯤ ꯀꯩꯅꯣꯗ ꯃꯦꯗꯒꯤ ꯍꯧꯕ ꯂꯧꯗꯣ
ꯎꯝ
ꯑꯗꯨꯒꯤ
ꯍꯣꯏ ꯍꯣꯏ ꯐꯔ ꯂꯥꯎ ꯊꯥꯕꯁꯨ ꯊꯋꯥꯏꯗꯤ ꯅꯨꯡꯉꯥꯏꯕꯅꯤꯗ ꯇꯥꯏꯀꯣ ꯇꯥꯕ꯭ꯔ ꯏꯕꯤ ꯃꯥ
ꯑꯥꯎ ꯇꯥꯏꯌꯦ ꯉꯈꯣ ꯑꯩꯒꯤ ꯑꯩꯅ ꯀꯩꯅꯣꯝ ꯇꯧꯕ ꯑꯁꯤꯗ ꯑꯩꯒꯤ ꯃꯈꯣꯟ ꯊꯣꯛꯍꯟꯕ ꯌꯥꯗꯕꯒꯤ
ꯎꯝ
ꯅꯨꯡꯉꯥꯏꯗꯤꯀꯣ ꯑꯗꯨ ꯑꯗꯨꯝ
ꯍꯥꯥ
ꯅꯨꯡꯉꯥꯏꯔꯤꯀꯣ
ꯅꯨꯡꯉꯥꯏꯔꯤꯌꯦ
ꯎꯝ ꯀꯔꯤ ꯍꯥꯏꯒꯦ ꯍꯥꯏꯕ
ꯑꯩ ꯑꯃꯨꯛꯀ ꯀꯧꯈ꯭ꯔꯦ ꯅꯪ ꯅꯪꯒꯤ
ꯎꯝ ꯅꯪ ꯍꯥꯏꯔꯝꯃꯒ ꯇꯣꯛꯈ꯭ꯔꯦ ꯅꯪ
ꯑꯣ ꯑꯣ ꯃꯦꯁ ꯁꯤꯖꯟ ꯂꯥꯛꯈ꯭ꯔꯦ
ꯎꯝ ꯃꯤꯗꯤ ꯆꯥꯕ ꯍꯧꯔꯦ ꯑꯩꯒꯤꯗꯤ ꯊꯣꯛ ꯄꯥ ꯍꯧꯕꯇ ꯉꯥꯏꯔꯤ
ꯀꯩꯅꯣ ꯊꯥꯕꯗꯣ ꯖꯨꯟꯗ ꯊꯥꯕ ꯑꯩꯅ ꯃꯦ ꯃꯦꯗ ꯑꯣꯏꯔꯝꯅꯤ
ꯑꯥ ꯃꯤ ꯍꯧꯖꯤꯛꯇꯤ ꯑꯗꯨꯗꯤ ꯑꯁ ꯉꯥꯜꯂꯦ ꯃꯇꯝ ꯈꯔ ꯂꯧ ꯂꯧꯒꯦꯔꯥ ꯈꯪꯗꯦꯀꯣ
ꯑ ꯋꯥꯠꯂꯤ ꯎꯝ
ꯎꯝ
ꯑꯁꯤ ꯌꯨꯝ ꯃꯅꯥꯛꯇ ꯊꯥꯕꯗꯤꯀꯣ ꯊꯣꯛꯇ꯭ꯔꯤ ꯃꯥꯒꯤ ꯃꯇꯣꯟꯗꯣ ꯊꯣꯛꯇ꯭ꯔꯤꯌꯦ
ꯑꯣ ꯑꯣ ꯎꯝ ꯑꯩꯈꯣꯏꯗꯤ ꯍꯧꯖꯤꯛ ꯆꯥꯔꯒ ꯂꯩꯕꯅꯦ ꯑꯩꯈꯣꯏ ꯌꯨꯝꯗꯗꯤ ꯁꯤ ꯑꯁꯤꯒꯨꯝꯕ ꯈꯣꯏꯀꯣ ꯑꯩ ꯂꯩꯕ ꯃꯇꯝꯗ
ꯑꯦ ꯃꯣꯏꯅꯥ ꯃꯤꯅ ꯑꯗꯨꯝ ꯑꯁꯤ ꯈꯨꯟꯒꯤ ꯃꯤꯅ ꯑꯗꯨꯝ ꯄꯤꯔꯛꯄꯗꯣ ꯑꯗꯨꯗꯤ ꯑꯗꯨꯝ ꯆꯥꯕ ꯐꯪꯉꯦ ꯑꯗꯨ ꯅꯠꯇꯕ ꯅꯨꯕꯥꯅꯤꯅ ꯊꯥꯕꯗꯤ ꯆꯥꯕ ꯐꯪꯗ꯭ꯔꯤ
ꯑꯥ
ꯑꯗꯨ ꯑꯩꯅ ꯑꯩ ꯅꯍꯥꯏꯒ ꯇꯕꯗꯣ ꯀꯔꯦꯔꯥꯅꯦ
ꯑꯗꯨꯝ ꯀꯧꯏꯅꯤꯀꯣ
ꯍꯣꯏ ꯑꯩ ꯀꯩꯅꯣꯝꯃ ꯍꯥꯏꯒꯦꯅ ꯈꯜꯂꯝꯕꯗꯤꯅꯦ ꯀꯥꯎꯈ꯭ꯔꯦꯅꯦ ꯑꯦ ꯑꯥꯗ ꯅꯪꯒ ꯅꯍꯥ ꯍꯥꯀꯨꯝ ꯍꯥꯀꯨꯝ ꯊꯕꯛ ꯇꯧꯃꯤꯟꯅꯕꯗꯣ ꯑꯩꯈꯣꯏ ꯏ ꯏꯃꯅꯕꯤꯗꯣ
ꯑꯥ ꯑ
ꯑꯦ ꯐꯣꯟ ꯇꯧꯔ ꯑꯦ ꯅꯍꯥꯟ
ꯀꯔꯤ ꯍꯥꯏꯕ꯭ꯔꯣ
ꯑꯦ ꯑꯁꯤꯁꯦ ꯍꯥꯏꯌꯦꯦ ꯃꯥꯅ ꯃꯥꯗꯤ ꯇꯧꯕ ꯌꯥꯗꯦ ꯍꯥꯏꯅ ꯍꯥꯏꯌꯦ ꯅꯪꯅ ꯍꯥꯏꯕꯅꯦ ꯇꯧꯑꯣ ꯍꯥꯏꯅ ꯍꯥꯏꯕ ꯑꯩꯅ ꯌꯥꯎꯈ꯭ꯔꯦ ꯃꯥ ꯍꯥꯏꯕꯒꯤ ꯇꯧꯔꯦꯅ ꯍꯥꯏꯕ ꯁꯨꯃꯥꯏꯅ ꯉꯥꯏꯍꯥꯛ ꯋꯥꯔꯤ ꯁꯥꯔꯒ ꯁꯨꯝ ꯌꯦꯡꯈꯤꯒꯦ ꯍꯥꯏꯅ ꯍꯥꯏꯌꯦ ꯀꯗꯤ ꯌꯨꯝꯗ꯭ꯔꯥ ꯈꯪꯗꯦ ꯃꯥ ꯌꯨꯝ ꯍꯣꯡꯒꯗꯧꯕ꯭ꯔꯥ ꯈꯪꯗꯦ
ꯑꯣ ꯑꯣ ꯍꯣꯏ ꯃꯥ ꯌꯨꯝ ꯍꯣꯡꯒꯦ ꯇꯧꯕ ꯃꯥꯜꯂꯦ ꯑꯗꯨꯗꯤ ꯃꯥꯒꯤ ꯌꯨꯝꯁꯨ ꯌꯥꯝ ꯅꯨꯡꯉꯥꯏꯇꯦꯅꯗꯤ ꯍꯥꯏꯕ ꯃꯥꯜꯂꯦ ꯅꯍꯥꯟ
ꯑꯦ ꯀꯔꯤꯒꯤ ꯑꯣꯕꯤꯖꯠ꯭ꯔ
ꯈꯪꯗꯦꯅꯦ ꯐꯔꯤꯒꯤꯒ
ꯎꯝ
ꯌꯨꯝꯁꯨ ꯅꯨꯡꯉꯥꯏꯇꯕ ꯌꯨꯝ ꯌꯥꯝ ꯂꯩꯕꯒꯤꯀꯣ ꯑꯥꯗꯁꯨ
ꯍꯣꯏ ꯑꯣꯏꯌꯦ ꯑꯁ ꯑꯗꯨꯒꯨꯝꯕꯁꯨ ꯅꯨꯡꯉꯥꯏꯕ ꯌꯨꯝ ꯂꯩꯕ ꯐꯪꯕꯗꯤ ꯌꯥꯝ ꯅꯨꯡꯉꯥꯏꯕꯅꯦ
ꯆꯄ ꯍꯣꯏ
ꯅꯨꯡꯉꯥꯏꯇꯕꯗꯗꯤ ꯇꯜꯂꯦ ꯑꯩꯁꯨ ꯎꯝ ꯑꯩ ꯅꯪ ꯍꯧꯖꯤꯛ ꯂꯩꯕ ꯃꯐꯝ ꯑꯗꯨꯗ ꯂꯥꯏꯔꯤꯛ ꯇꯝꯃꯀꯥꯟꯗ ꯂꯥꯏꯕ ꯀꯥꯟꯗꯁꯨ ꯅꯨꯡꯉꯥꯏꯇꯕ ꯃꯐꯝꯗꯨꯗꯤ ꯇꯟꯕꯅꯤ ꯇꯜꯂꯦ
ꯎꯝ ꯑꯗꯨ ꯑꯩꯈꯣꯏꯅ ꯅꯨꯡꯉꯥꯏꯕ ꯌꯨꯝ ꯐꯪꯗꯗꯤ ꯍꯦꯟꯅ ꯑꯩꯈꯣꯏ ꯌꯨꯝꯗꯒꯤ ꯅꯨꯡꯉꯥꯏꯕ ꯅꯨꯡꯉꯥꯏꯇꯕ ꯌꯨꯝ ꯐꯪꯉꯗꯤ ꯌꯨꯝꯕꯨ ꯑꯗꯨꯝ ꯅꯤꯡꯁꯤꯡꯈ꯭ꯔꯒ ꯂꯩꯕ
ꯍꯣꯏ ꯑꯣꯏꯌꯦꯦ ꯑꯣꯏꯌꯦꯦ ꯎꯝ